ꯎꯝ ꯎꯝ ꯍ ꯀ ꯀ ꯑ ꯕ꯭ꯔꯣ ꯇꯥꯔꯦꯀꯣ ꯑꯣ ꯕ꯭ꯔꯣ ꯅꯣꯏꯛ ꯋꯥꯔꯤ ꯅꯨꯡꯉꯥꯏꯕ ꯑꯃ ꯍꯧꯗꯣꯛꯑꯁꯤ
ꯑꯦꯏ ꯍꯧꯖꯤꯛ ꯀꯣ ꯅ ꯀꯣ ꯑꯩ ꯑꯗꯨꯃꯥꯏꯅ ꯍꯦꯛ ꯇꯧꯔꯛꯀꯅꯦꯕ ꯑꯃ ꯂꯣꯏꯈꯤꯕꯒ ꯑꯗꯨꯃꯥꯏꯅ ꯑꯃ ꯇꯧꯔꯝꯗꯥꯏꯁꯤꯗ ꯑꯗꯨꯃꯥꯏꯅ ꯅꯪꯗ ꯚꯖꯤ ꯂꯩꯕꯅꯤ ꯍꯥꯏꯕꯅꯤ ꯈꯪꯗꯦ ꯅꯠꯇ꯭ꯔꯒꯅ ꯑꯦ ꯅꯃ ꯀꯣ ꯁꯔꯚꯔ ꯗꯥꯎꯟ ꯆꯠꯂꯦ ꯍꯥꯏꯕꯅꯤ ꯈꯗꯦ ꯑꯗꯨꯝ ꯇꯧꯔꯛꯄꯅꯦ ꯁꯤ ꯄꯣꯠꯁꯤ ꯑꯗꯨꯝ ꯇꯧꯤꯔꯦ ꯑꯩ ꯕꯤꯠꯁꯦ ꯁꯨꯛꯂꯩ ꯂꯩꯇꯕꯣ
ꯑꯗꯨꯗꯅꯦ ꯕ꯭ꯔꯣꯛ ꯑꯩꯁꯨ ꯅꯨꯡꯉꯥꯏꯇꯦ ꯑꯩꯁꯨ ꯑꯗꯨꯝ ꯕꯤꯠ ꯈꯛꯛꯇꯦꯛꯈꯤꯦ ꯍꯥꯏꯗꯤ ꯑꯣꯜꯔꯦꯗꯤ ꯇꯥꯛꯁ ꯀꯝꯄꯤꯇꯩꯒ ꯍꯥꯏꯔꯒ ꯇꯥꯛꯁ ꯑꯃꯧ ꯅꯝꯖꯜꯂꯨꯔ ꯃꯤ ꯏꯁꯀꯤꯔꯤꯛ ꯃꯥꯡꯈꯤꯕꯒꯨꯝꯕ
ꯍꯣꯏ ꯍꯣꯏ ꯑꯗꯨ ꯃꯃꯝ ꯆꯠꯇꯕꯗ ꯅꯨꯡꯉꯥꯏꯇꯦꯕ ꯎ
ꯐ
ꯑꯁꯃꯤꯒꯤ ꯋꯥꯔꯤꯗꯤꯕꯨ ꯇꯥꯔꯨꯔꯒ ꯀꯩꯅꯣꯒ ꯇꯧꯏꯕꯣ ꯀꯔꯤ ꯃꯣꯏ ꯀꯔꯤ ꯃꯣꯏ ꯃꯣꯏ ꯂꯩꯀꯥꯏꯗ ꯁꯥꯃꯨ ꯑꯃ ꯐꯥꯏꯌꯦ ꯁꯥꯃꯨꯗꯨ ꯖꯨꯗ ꯄꯤꯊꯣꯛꯇꯣ ꯄꯤꯊꯣꯛꯇꯅ ꯖꯨꯗ ꯖꯨ ꯖꯨꯗ ꯄꯤꯊꯣꯛꯇꯕꯤꯗ ꯆꯥꯊꯣꯛꯈ꯭ꯔꯦꯒ ꯈꯣꯏꯈ꯭ꯔꯦꯒ
ꯑ ꯉꯁꯥꯏꯁꯦ ꯒ꯭ꯔꯨꯞꯇ ꯍꯥꯏꯅꯧꯕꯗ ꯅꯣꯡꯃꯅ ꯁꯤꯕꯅꯦꯩ ꯀꯩꯒꯤꯩꯅꯣ ꯅ ꯅꯣꯏ ꯋꯥ ꯉꯥꯡꯕꯅ ꯁꯦꯝꯕꯒ ꯏꯁꯇ ꯇꯜꯗꯔꯣ ꯉꯥꯡꯕ ꯌꯥꯎꯏ ꯀꯥꯏ
ꯑꯗꯨꯅꯦ ꯉꯥꯡ ꯉꯥꯡꯅꯕꯗ ꯋꯥꯊꯤꯔꯦ ꯍꯦꯛꯇꯗ ꯅꯨꯄꯤ ꯐꯥꯕꯒꯤ ꯋꯥꯔꯤꯒꯨꯝꯕ
ꯑꯁ ꯈꯥꯏꯅꯁꯤꯦ ꯋꯥꯔꯤꯔꯤ
ꯋꯥꯔꯤ ꯋꯥꯔꯤ ꯑꯩꯈꯣꯏꯅ ꯃꯇꯝꯗꯨꯒꯤ ꯈꯔꯗꯥꯗꯨꯗꯤ ꯑꯩꯈꯣꯏꯅ ꯈꯤꯇꯪ ꯀꯩ ꯇꯧꯔꯤ ꯃꯇꯝ ꯆꯍꯤ ꯀꯥꯏꯅꯤ ꯈꯔ ꯆꯍꯤ ꯑꯍꯨꯝ ꯃꯔꯤ ꯃꯃꯥꯡꯗ ꯍꯥꯏꯇꯥꯔꯦ ꯑꯗꯨ ꯑꯣꯏꯇꯥꯥꯔꯗꯤ ꯑꯩꯈꯣꯏꯖꯤ ꯋꯥꯔꯤ ꯌꯥꯝ ꯊꯣꯛꯀꯗꯕ
ꯑ
ꯍꯧ ꯀꯗ ꯈꯥꯗ ꯊꯔꯗꯧ ꯇ ꯏꯅꯦ ꯍꯥꯏꯗꯤ ꯂꯤꯗꯔ ꯑꯃ ꯍꯥꯏꯗꯤ ꯑꯩꯉꯣꯟꯗ ꯍꯪꯉꯛꯀꯗꯕ ꯃꯤ ꯑꯃ ꯌꯥꯎꯔꯨꯕꯗꯒꯤ ꯍꯩꯗꯧꯕ ꯁꯤꯗꯤꯤ ꯑꯗꯨ ꯀꯗꯥ ꯉꯝꯗꯦ ꯑꯗꯨ ꯀꯩꯄꯥꯥꯗ ꯂꯦꯞꯇ꯭ꯔꯦꯅ ꯁꯤ ꯀꯥꯏ
ꯑꯩ ꯑꯌꯥꯝꯕꯅ ꯃꯣꯏꯒꯤ ꯀꯩꯅꯣꯒ ꯁꯥꯕꯁꯦ ꯑꯗꯨꯝ ꯀꯩꯅꯣꯒꯤ ꯃꯇꯥꯡꯗ ꯁꯥꯏꯌꯦꯕ ꯋꯥꯔꯜ ꯀꯞꯁꯦ ꯑꯗꯨꯝ ꯁꯥꯏ ꯑꯗꯨꯒ ꯆꯤꯡꯒꯤ ꯀꯩꯅꯣꯁꯤꯗ ꯃꯇꯥꯡꯗ ꯍꯥꯏꯗꯤ ꯁꯥ ꯅꯨꯡ ꯊꯣꯡꯕꯒꯤ ꯃꯇꯥꯡꯗ ꯂꯣꯏ ꯌꯥꯝ ꯁꯥꯟꯅꯩꯑꯕ
ꯋꯥ
ꯃꯣꯏ ꯁꯥ ꯊꯣꯡꯕ ꯆꯥꯛ ꯆꯥꯗꯁꯏꯒꯨꯝꯕꯀꯣ ꯑ ꯑꯣꯏꯍꯤꯔ ꯑꯗꯨꯗꯣ ꯆꯥꯛ ꯆꯥꯅꯁꯦ ꯍꯥꯏꯕꯨꯝ ꯑꯃ ꯂꯩꯔꯣꯗ ꯃꯐꯝ ꯐꯖꯕ ꯂꯩꯕ꯭ꯔꯥ ꯍꯥꯏꯕꯒꯨꯝꯕꯀꯣ ꯑꯗꯨꯗ ꯋꯥꯔꯤꯗꯤ ꯑꯗꯨꯝ ꯊꯣꯛꯍꯂ ꯍꯥꯏꯇꯥꯔꯦ ꯑꯗꯒꯤ ꯑ ꯀꯩꯅꯣꯒꯨꯝꯕ ꯍꯥꯏꯇꯥꯔꯦꯅꯦ ꯅꯣꯡ ꯈꯔ ꯊꯥꯔꯛꯑꯣ ꯍꯥꯏꯒꯨꯝꯕꯀꯣ ꯅꯣꯡ ꯇꯥꯗ꯭ꯔꯦ ꯁꯣꯝꯗ ꯅꯣꯡ ꯈꯔ ꯊꯥꯕꯤꯔꯛꯑꯣ ꯅꯣꯏ ꯅꯣꯡꯉ ꯇꯥꯏ ꯀꯥꯏ ꯃꯁꯥꯅ ꯍꯥꯏꯖꯕ ꯀꯥꯡꯕꯨꯁꯨꯨꯝ ꯌꯥꯎꯋꯦꯕ ꯑꯗꯨꯅꯣꯡ ꯅꯣꯡ ꯈ ꯇꯥꯔꯗꯤ ꯑꯩꯈꯣꯏ ꯏꯝꯐꯥꯜꯗ ꯈꯔ ꯊꯥꯔꯛꯑꯣ ꯑꯩꯈꯣꯏ ꯏꯝꯐꯥꯜꯗ ꯂꯧ ꯎꯕ ꯌꯥꯗ꯭ꯔꯦ ꯅꯣꯏꯅ ꯂꯣꯏ ꯄꯥꯏꯁꯟ ꯂꯩꯗꯅ ꯑꯩ ꯈꯔ ꯊꯥꯔꯛꯑꯣꯅꯤ ꯅꯣꯏꯕꯨ ꯀꯥꯏ ꯍꯥꯏꯕꯁꯨ ꯌꯥꯎꯏꯦ
ꯆꯠꯂꯦ ꯆꯠꯦ ꯃꯣꯏ ꯅꯣꯡ ꯌꯥꯝ ꯑꯩꯅ ꯐꯣꯟ ꯇꯧꯀꯥꯟꯗꯁꯨ ꯃꯣꯏ ꯅꯣꯡ ꯑꯗꯨꯝ ꯆ ꯇꯥꯏꯑꯌꯦꯅ ꯕꯦꯛꯒ꯭ꯔꯥꯎꯟꯗꯁꯨ ꯃꯥ ꯌꯥꯝ ꯂꯥꯡꯕ ꯃꯥꯒꯤꯗꯣ ꯑ ꯃ ꯑꯗꯨ ꯅꯣꯡ ꯑꯗꯨꯝ ꯇꯥꯏꯑ ꯑꯩꯈꯣꯏꯗꯤ ꯅꯣꯏꯗꯤ ꯅꯣꯏꯗꯤ ꯅꯣꯡ ꯇꯥꯗꯕ꯭ꯔꯣ ꯇꯧꯔꯒ ꯑꯁ ꯅꯨꯡꯉꯥꯏꯕ ꯅꯨꯡꯁꯤꯕꯅꯦ ꯑꯃꯛ
ꯌꯥꯎꯋꯦ ꯌꯥꯎꯋꯦ ꯑꯗꯒꯤ ꯑꯉꯥꯡ ꯃꯆꯥꯒꯁꯨ ꯌꯥꯎꯃꯤꯅꯦ ꯀ꯭ꯂꯥꯁ ꯀꯩꯅꯣ ꯀꯥꯕꯒꯁꯨ ꯌꯥꯎꯔꯛꯏꯅꯤ ꯀ꯭ꯂꯥꯁ ꯍꯟꯗꯛꯇ ꯃꯣꯏ ꯀꯩꯅꯣ ꯇꯨꯌꯦꯜꯕ ꯂꯣꯏꯕ ꯀꯥꯡꯕꯨꯒꯁꯨ ꯌꯥꯎꯔꯝꯃꯦꯕ ꯑ ꯑꯗꯨ ꯋꯥꯔꯤ ꯁꯥꯟꯅꯕ ꯀꯥꯟꯅ ꯣ ꯏꯕꯨꯡ ꯀꯥꯏ ꯏꯆ ꯁꯤꯁꯇꯔ ꯀꯧꯔꯛꯀꯅꯣ ꯏꯕꯨꯡ ꯏꯆꯟ ꯀꯧꯒꯦ ꯀꯧꯔꯛꯑꯣꯅꯦ ꯀꯥꯏꯍꯒꯁꯨ ꯌꯥꯕꯩ ꯀꯕ
ꯃꯣꯏꯣꯏꯅꯦꯅ ꯍꯥꯏꯩꯒꯔꯦ ꯊꯃꯣꯏ ꯃꯇꯝꯗ ꯑꯃ ꯑꯗꯨꯅꯦꯅ ꯍꯩꯔ ꯖꯥꯠꯅꯤꯗꯣ
ꯁꯥꯊꯤ ꯁꯥꯊꯤꯕ ꯌꯥꯎꯋꯦ ꯑꯗꯨꯒ ꯃꯌꯨꯝ ꯄꯥꯜꯂꯕ ꯃꯧꯒꯁꯨ ꯌꯥꯎꯔꯒꯅ ꯃꯣꯏ ꯇ꯭ꯔꯥꯏꯕꯦꯜ ꯀꯩꯅꯣꯒ ꯌꯥꯎꯋꯦꯕꯀꯣ ꯃꯦꯔꯤꯠ ꯑꯣꯏꯅꯔꯕ ꯀꯥꯡꯕꯨ ꯍꯥꯏꯇꯥꯔꯦ ꯑꯗꯨ ꯋꯥꯔꯤ ꯁꯥꯕꯒ ꯈꯪꯗꯕꯗꯤ ꯀꯩꯅꯣ
ꯑꯗꯣ ꯃꯣꯏꯅ ꯑꯃꯨꯛ ꯃꯩꯇꯩ ꯂꯣꯝ ꯐꯟ ꯊꯣꯛ ꯇꯥꯔꯒꯗꯤ ꯃꯣꯏ ꯈꯗꯥꯡ ꯑꯃꯨꯛ ꯐꯅ ꯐꯕꯅꯤ
ꯉꯁꯥꯏ ꯑꯩ ꯏꯆꯦ ꯑꯃ ꯁꯥꯟꯅꯩꯌꯦ ꯃꯣꯏ ꯃꯥꯗꯣ ꯐꯖꯪ ꯈꯪꯉꯦ ꯃꯩ ꯑꯇꯩ ꯀꯩꯅꯣꯒꯁꯦ ꯃꯥꯗꯤ ꯑꯁ ꯊꯔꯣꯏ ꯆꯥꯅꯤꯡꯉꯤ ꯊꯔꯣꯏ ꯈꯨꯟ ꯆꯠꯄꯗꯣ ꯅꯨꯡꯉꯥꯏꯔꯤꯅꯤ ꯀꯥꯏ ꯇꯧꯁꯤꯜꯂꯛꯄꯅꯦ
ꯑꯗꯨꯅꯦ ꯑꯩ ꯅꯍꯥꯟ ꯑꯩꯁꯨ ꯑꯃ ꯊꯦꯡꯅ ꯃꯣꯏꯅ ꯑꯃꯨꯛ ꯃꯣꯏꯗꯤ ꯂꯤꯡꯉꯦꯕ ꯃꯩꯇꯩꯂꯣꯟ ꯀꯨꯏꯅ ꯁꯤꯗꯁꯨ ꯂꯩꯔꯕꯝꯅꯤꯅ ꯊꯕꯛ ꯇꯧꯔꯒ ꯑꯗꯣ ꯃꯣꯏ ꯃꯣꯏ ꯃꯣꯏꯗꯤ ꯋꯥꯔꯤ ꯌꯥꯝ ꯅꯨꯡꯉꯥꯏꯕꯅꯦꯕ ꯑꯗꯨꯝ ꯍꯥꯏꯗꯤ ꯋꯥꯔꯤ ꯈꯛꯇꯁꯨ ꯅꯠꯇꯕ ꯁꯨꯝ ꯊꯦꯡꯅꯔꯒ ꯆꯥꯝ ꯑꯃ ꯊꯛꯃꯤꯟꯅꯁꯨ ꯆꯥꯛ ꯆꯝꯕꯤꯅꯔꯦ ꯃꯣꯏ ꯋꯥꯔꯤꯅꯨꯉꯥꯏ
ꯃꯥꯅꯤ
ꯌꯥꯝ ꯖꯣꯂꯤ ꯌꯥꯝ ꯖꯣꯂꯤ ꯑꯣꯏꯅ ꯂꯩꯕ ꯀꯥꯡꯕꯨ ꯍꯥꯏꯗꯨ ꯑꯣꯏꯕꯅꯦꯕ ꯑꯣꯏꯣꯏ ꯀꯅꯣꯦ ꯍ ꯅ ꯑꯗꯨ ꯃꯥꯅꯤ ꯌꯥꯝ ꯊꯤꯅ ꯅꯨꯡꯉꯥꯏꯦ ꯋꯥꯈꯜꯒꯗꯤ ꯌꯥꯝ ꯊꯤꯅ ꯂꯧ ꯁꯨꯗꯕ ꯑꯃꯣꯗ ꯣꯏ ꯁꯥꯡꯅꯒꯦ
ꯅꯍꯥꯟ ꯈꯥꯏꯗꯠꯄꯅꯦꯕ꯭ꯔꯣ ꯑꯅ ꯑꯩꯈꯣꯏ ꯃꯥꯃ ꯄꯥꯏꯍꯜꯂꯛꯎꯒꯥꯏ ꯄꯥꯏꯍꯜꯂꯛꯑꯣꯒꯥꯏꯕꯣꯅꯤ ꯈꯪꯉꯃꯁꯦ ꯋꯥꯔꯤ ꯁꯥꯟꯅꯒꯦꯔꯣ ꯀꯥꯏ ꯇꯧꯁꯟꯗꯨꯅꯤ ꯑꯩ ꯈꯪꯉꯦꯗꯣ ꯕ꯭ꯔꯣ ꯁꯥꯊꯤ ꯁꯥꯊꯤꯕꯁꯨ ꯌꯥꯎꯋꯦ ꯑꯗꯒꯤ ꯀꯅꯥ ꯑꯉꯥꯡ ꯑꯃ ꯁꯥꯟꯅꯩ ꯃꯥ ꯕ꯭ꯔꯣꯗꯤ ꯌꯥꯝ ꯀꯣ ꯑꯗꯨ ꯃꯥꯜꯂꯦ ꯑꯦꯁ ꯗꯤꯁꯤꯄ꯭ꯂꯤꯟ ꯌꯥꯝꯅꯔꯝꯗꯧ ꯃꯥꯂ ꯌꯥꯝ ꯐꯣꯔꯃꯦꯜꯗ ꯋꯥ ꯉꯥꯡꯉꯦ ꯑꯁ ꯑꯗꯨꯅ ꯑꯩ ꯕꯣꯕꯏ ꯁꯥꯗꯣꯏ ꯀꯃꯥꯏꯅ ꯁꯥ ꯑꯗꯨꯂꯣ ꯈꯪꯒ꯭ꯔꯦ ꯀꯥꯏ
ꯃꯇꯝꯁꯤꯅ ꯀꯩꯅꯣ ꯂꯩꯔꯗꯤꯀꯣ ꯀꯣꯏꯕ ꯂꯥꯡꯕ ꯑꯗꯨꯝ ꯌꯥꯕ ꯃꯣꯏꯔꯣꯝꯗꯁꯨ ꯆꯠꯄ ꯌꯥꯕ ꯃꯣꯏꯅꯁꯨ ꯁꯣꯝꯅ ꯑꯗꯨꯝ ꯐ꯭ꯔꯤꯗ ꯆꯠꯄ ꯌꯥꯕ ꯃꯇꯝꯗ ꯑꯣꯏꯇꯥꯔꯗꯤ ꯌꯥꯝ ꯊꯤꯅ ꯅꯨꯡꯉꯥꯏꯇꯕꯅ ꯍꯦꯟꯅ ꯅ ꯐꯥꯏꯗꯧꯁꯨ ꯑꯦ ꯀꯣꯏꯔꯛꯀꯦ ꯈꯣꯠꯂꯛꯀꯦ ꯍꯥꯏꯕꯗꯣ ꯑꯗꯨꯝ ꯀꯣꯏꯕ ꯉꯝꯕꯀꯣ ꯆꯠꯄ ꯉꯝꯕꯜ ꯂꯥꯛ ꯆ ꯆꯥ ꯐꯪꯕ ꯑꯗꯨꯃꯥꯏꯅ ꯇꯧꯔꯗꯤ ꯍꯦꯟꯅ ꯑꯃꯨꯛ ꯌꯨꯂꯤꯇꯤꯁꯨ ꯑꯣꯏꯒꯗꯕꯅꯦ ꯄꯣꯠꯁꯦ ꯑꯃꯨꯛ
ꯑꯍꯥꯟꯕ ꯇꯧꯔꯛꯄ ꯍꯧꯔꯛꯄ ꯑꯩꯅ ꯆꯪꯉꯛꯄ ꯃꯇꯝꯗ ꯋꯥꯔꯤ ꯁꯥꯟꯅꯕ ꯀꯥꯟꯗꯗꯤ ꯃꯤꯁꯦ ꯀꯩꯅꯣ ꯀꯩ ꯍꯥꯏꯅꯤ ꯂꯤꯃꯤꯇꯦꯠ ꯑꯣꯏꯔꯝꯃꯦꯕꯖꯤ ꯋꯥꯔꯤ ꯁꯥꯕꯁꯦ ꯑꯗꯒꯤ ꯒ꯭ꯔꯨꯞ ꯁ ꯁꯨꯝ ꯀꯩ ꯍꯥꯏꯅꯤ ꯒ꯭ꯔꯨꯞꯇ ꯌꯥꯎꯕ ꯃꯤ ꯁꯨꯝ ꯈꯪꯅꯔꯛꯄꯒꯤ ꯍꯥꯏꯒꯗ꯭ꯔꯥ ꯀꯩꯅꯣ ꯇꯧꯕꯩ ꯍꯥꯏꯔ ꯁꯨꯝ ꯃꯊꯪ ꯃꯊꯪ ꯃꯤꯁꯦ ꯍꯥꯏꯗꯤ ꯍꯥꯟꯅ ꯁꯥꯕ ꯃꯤꯒꯁꯦ ꯁꯥꯈꯤꯗ꯭ꯔꯦꯕꯁꯨ ꯍꯥꯏꯗꯤ ꯑꯅꯧ ꯑꯅꯧꯕꯁꯨꯝ ꯁꯥꯈꯤꯕꯗꯨꯅ ꯁꯤ ꯃ ꯏ ꯋꯥꯅꯤ ꯀꯩꯅꯅ ꯋꯥꯔꯤ ꯁꯥꯅ ꯃꯥ ꯈꯣꯟꯜꯗꯨ ꯂꯣꯏ ꯁꯤꯌꯨꯅꯤ ꯀꯩꯅꯣꯗꯅꯨꯡ ꯑꯗꯨꯝ ꯈꯜ ꯑꯣꯛꯄꯗꯗ
ꯅꯪ ꯑꯣ ꯅꯪ ꯀꯩꯅꯣꯒꯤ ꯁꯦꯀꯦꯟ ꯗꯦ ꯑꯗꯨꯝ ꯑꯣꯏꯕꯤꯔꯕꯔꯕꯣ
ꯅꯠꯇꯦ ꯅꯠꯇꯦ ꯑꯩꯒꯤ ꯑꯍꯥꯟꯕ ꯄ꯭ꯔꯥꯏꯃꯥꯔꯤꯒꯤ ꯀꯩꯅꯣꯗꯣ ꯇꯥꯛꯁꯇ ꯂꯣꯏꯔꯒ ꯑꯩꯗꯣ ꯀꯣꯜꯖ ꯋꯥꯔꯤ ꯁꯥꯟꯗꯠꯄꯤꯅꯦꯕ ꯂꯣꯏꯔꯕꯅꯤꯅ ꯑꯗꯨꯝ ꯇꯧꯔꯛꯑꯣ ꯈꯣꯠꯂꯣ ꯀꯥꯏꯅ ꯋꯥ ꯌꯥꯝ ꯁꯥꯗꯟꯒꯣꯝ ꯊꯛꯇꯤꯅꯦꯦꯅꯦ ꯑꯥ ꯁꯥꯏ ꯑꯗꯨ ꯆꯞ ꯃꯥꯟꯅꯕ ꯄꯣꯠꯅꯤꯅ ꯃꯣꯏꯅ ꯑꯗꯨ ꯅꯣꯏꯅ ꯅꯪꯅ ꯇꯧꯕ ꯃꯥꯅ ꯇꯧꯕ ꯀꯩꯅꯣ ꯇꯧꯒꯦ ꯈꯣꯠꯀꯦ ꯍꯥꯏꯗ ꯆꯞ ꯃꯥꯟꯅꯕ ꯐꯣꯟꯅꯤ ꯍꯥꯏꯗꯤ ꯁꯥꯔꯤꯕ ꯋꯥꯔꯤꯗꯨꯒꯤ ꯏꯐꯦꯛꯇꯤꯞꯅꯦꯁꯁꯨ ꯑꯗꯨ ꯐꯖ ꯂꯩꯔ ꯂꯣꯏꯔꯦꯕ ꯑꯗꯨ ꯂꯩꯔꯒꯗꯤ ꯑꯗꯨꯝ ꯃꯁꯥꯅ ꯋꯥꯡꯖꯕ ꯑꯗꯨ ꯑꯩꯅ ꯅꯣ ꯇꯔꯒ ꯍꯦꯟꯅ ꯋꯥꯡꯉꯤ ꯀꯣꯏ ꯐꯣꯟꯅꯤ ꯇꯧꯔꯁꯨ ꯆꯞ ꯃꯥꯟꯅꯩ
ꯎꯝ ꯃꯥꯥꯏꯗ ꯍꯧꯗꯕꯨꯗꯦ ꯁꯇ ꯂꯩ ꯇꯔꯀꯣ
ꯑꯗꯨꯝ ꯐꯖꯅ ꯃꯦꯟꯇꯦꯟ ꯇꯧ ꯉꯝꯕꯤꯔꯒꯗꯤ ꯑꯗꯨꯝ ꯀꯩꯁꯨ ꯇꯧꯗꯦꯕ ꯃꯣꯏꯅ ꯍꯥꯏꯖꯕꯩ ꯋꯥꯅꯤ
ꯎ ꯑꯗꯨꯅ ꯅꯝꯕ ꯊꯦꯡꯅꯩ ꯑꯁ ꯏꯕꯨꯡ ꯍꯣꯏꯗꯤ ꯍꯩꯅꯧ ꯍꯩꯅꯧ ꯍꯧ ꯄꯨꯔꯥ ꯍꯪꯉꯦꯕ ꯀꯩꯅꯣ ꯅꯣꯏ ꯍꯩꯅꯕ ꯍꯧꯗꯕ꯭ꯔꯥꯅꯦ ꯃꯣꯏ ꯍꯩꯅꯕ ꯑꯝꯇ ꯍꯧꯗꯦ
ꯑꯥ
ꯑꯁ ꯅꯅꯦ ꯃꯣꯏꯗꯤ ꯍꯩꯅꯧ ꯌꯥꯝ ꯄꯥꯝꯖꯕꯅꯦꯕ ꯑꯁ ꯑꯩꯅ ꯊꯤꯜꯂꯛ ꯑꯩꯅ ꯂꯥꯛꯑ ꯊꯤꯜꯂꯛꯄ ꯄꯌꯥ ꯇꯔꯗꯤ ꯕꯣꯔꯥ ꯕꯣꯔꯥ ꯊꯤꯟꯕꯤꯔꯛꯀꯗꯕ ꯍꯥꯏꯔꯒ ꯃꯥꯅꯦ ꯀꯩꯅꯣ ꯇ ꯊꯥꯣ ꯈꯣꯂꯣ ꯀꯔꯤ ꯄꯣꯁꯇꯣ ꯊꯥꯣ
ꯑꯩꯗꯤ ꯃꯣꯏꯅ ꯍꯦꯟꯅ ꯐꯪꯒꯗ꯭ꯔꯥ ꯈꯜꯂꯝꯕꯅꯤ ꯆꯤꯡ ꯌꯥꯝꯥꯟ ꯌꯥꯝ ꯌꯦꯜꯂꯤꯕꯅꯤꯅ ꯑꯩꯅ ꯎ ꯐꯪꯗꯦ
ꯎꯝ ꯅꯣꯏ ꯆꯦꯡꯅꯨꯡꯗ ꯍꯧꯕ ꯈꯣꯠꯄ ꯑꯗꯨꯝꯕ ꯐꯗꯨ ꯂꯩꯒꯕꯨꯗꯤ ꯂꯩꯔꯝꯒꯅꯤꯕ꯭ꯔꯣ ꯎ ꯑꯗꯨ ꯅꯨꯡꯗꯤ ꯅꯨꯡꯉꯥꯏꯔꯗꯤ ꯃꯣꯏ ꯀꯥꯡꯕꯨꯅꯨꯡ ꯋꯥꯔꯤ ꯁꯥꯟꯅꯅ ꯑꯁ ꯃꯩ ꯂꯥꯛꯇ꯭ꯔꯦ ꯕꯣꯔꯣ ꯅꯣꯡ ꯇꯥꯃꯟꯗꯅ ꯑꯁ ꯑꯅ ꯃꯄꯥꯟ ꯊꯣꯛꯣꯛ ꯌꯥꯗ꯭ꯔꯦ ꯀꯥꯏ ꯍꯥꯏꯔꯒꯁꯨ ꯌꯥꯎꯋꯏ ꯍꯣ
ꯑꯥ ꯑꯗꯨꯅꯦ ꯑꯦ ꯑꯩ ꯑꯩ ꯑꯩꯗꯤ ꯅꯣꯡꯃꯗꯤ ꯀꯩꯅꯣ ꯍꯪꯉꯛꯏ ꯀꯩꯅꯣ ꯅꯣꯏ ꯑꯗꯣꯝꯗ ꯑꯦꯛꯇꯤꯕ ꯁꯤꯀꯤ ꯀꯩꯅꯣꯣ ꯃꯥꯒꯤ ꯁꯤꯀꯤꯣ ꯀ ꯄꯤꯒꯦ ꯈꯠꯀ ꯅꯣꯏ ꯑꯗꯨꯋꯥꯏ ꯀꯌꯥ ꯄꯤꯒ ꯈꯣꯠꯂꯦꯣ ꯑꯩꯈꯣꯏ ꯁ꯭ꯋꯥꯏꯗ ꯂꯩꯕꯗ ꯇꯥꯡꯉꯦ ꯈꯣꯠꯂꯦ ꯀꯥꯏꯔꯦ ꯑꯗꯨꯏ ꯋꯥꯔꯤꯐꯥꯎ ꯌꯧꯔꯑꯕꯅꯤ ꯑꯩꯅ ꯂꯥꯛꯄ ꯂꯥꯛꯑꯗꯤ ꯂꯥꯛꯑꯣ ꯑꯩ ꯑꯩ ꯈꯪꯅꯕ ꯂꯩ ꯇꯨꯍꯟꯒꯦ ꯈꯣꯠꯍꯟ
ꯑꯣ ꯋꯥꯔꯤꯁꯦ ꯑ ꯈꯪꯗꯦ ꯅꯠꯇꯕ꯭ꯔꯣ ꯑꯩ ꯅꯨꯡꯉꯥꯏ ꯅꯨꯡꯉꯥꯏꯁꯨ ꯆꯥꯎꯋꯦ ꯑꯩꯁꯨ ꯅꯣꯡꯃ ꯃꯥ ꯃꯩꯇꯩꯗꯤ ꯃꯩꯇꯩ ꯑꯣꯏꯔ ꯃꯥꯜꯂꯦ ꯃꯥꯁꯨ ꯋꯥꯔꯤꯁꯦ ꯀꯩ ꯍꯥꯏꯅꯤ ꯃꯥꯟꯅꯕ ꯍꯥꯏꯒꯗ꯭ꯔꯣ ꯀꯩꯅꯣ ꯁꯥꯟꯗꯕꯤ ꯐꯤꯂꯝꯒꯤ ꯋꯥꯔꯤ ꯀꯩꯅꯣꯝ ꯁꯥꯟꯅꯕꯅꯦꯕ
ꯑꯝ
ꯋꯥꯔꯤ ꯐꯖꯅ ꯊꯣꯛꯏ ꯃꯥꯒ ꯋꯥꯔꯤ ꯁꯥꯟꯅꯕꯅꯦ ꯑꯁ ꯄꯤꯔꯛꯁꯦ ꯕꯣꯗ ꯑꯩ ꯁꯤ ꯌꯦꯡꯦ ꯈꯣꯠꯂꯦꯁ ꯑꯗꯨꯗꯤ ꯁꯨꯃꯥꯏꯅ ꯇꯧꯕꯗꯣ ꯅꯠꯇ꯭ꯔꯣ ꯀꯥꯏꯅ ꯇꯧꯅꯔꯒ ꯁꯨꯝ ꯋꯥꯔꯤꯄ꯭ꯂꯥꯏꯗ ꯐꯖꯅ ꯄꯤꯅꯔ ꯁꯥꯟꯅꯕꯅꯕꯅꯤꯅꯅꯤ ꯅꯨꯡꯉꯥꯏ ꯑꯗꯨꯒ ꯅꯨꯄꯥ ꯑꯝꯁꯨ ꯁꯥꯟꯅꯩꯁꯣꯟ ꯀꯩꯅꯔꯣꯝꯗꯒꯤ ꯀꯩ ꯍꯥꯏꯅꯤ ꯁꯣꯅꯥꯀꯟ ꯂꯝꯗꯤ ꯍꯥꯏꯔꯒꯣꯅ ꯃꯥꯁ ꯅꯪꯅ ꯌꯥꯅꯕ ꯂꯥꯛꯅꯕ ꯑꯣꯏꯗꯦ ꯑꯩꯒꯗꯣ ꯃꯥꯁꯨ ꯑꯗꯨꯝ ꯐꯣꯟ ꯑꯗꯨꯝ ꯇꯧꯔꯛꯑꯦ ꯑꯗꯨ ꯋꯥꯔꯤ ꯁꯥꯟꯅꯗꯤ ꯈꯣꯠꯅꯁꯤꯦ ꯑꯗꯨꯝ ꯐꯣꯟ ꯌꯦꯡꯕꯒꯤ ꯃꯇꯥꯡꯗꯒꯀꯣ
ꯑꯥ ꯑ ꯋꯥꯔꯤꯗꯤ ꯋꯥꯔꯤ ꯌꯥꯝ ꯊꯣꯛꯄꯗ ꯋꯥꯔꯤ ꯌꯥꯝ ꯂꯩꯗ ꯑꯩꯈꯣꯏꯅ ꯁꯨꯝ ꯑꯍꯥꯟꯕꯗ ꯑꯣꯄꯦꯟ ꯑꯣꯏꯕꯒꯤ ꯃꯇꯥꯡꯗꯨꯗ ꯑꯦ ꯃꯥꯅ ꯀꯩ ꯄꯥꯝꯃꯤ ꯑꯩꯈꯣꯏꯅ ꯁꯨꯝ ꯈꯟꯖꯤꯜꯂꯨꯕꯒꯤ ꯇꯞꯄꯩꯅꯦꯕ ꯊꯣꯛꯄ ꯊꯣꯛꯂꯛꯑꯗꯤ ꯌꯦꯉ ꯍꯧꯖꯤꯛ ꯅꯪ ꯑꯩ ꯁꯥꯟꯅꯒꯦ ꯍꯥꯏꯕ ꯃꯇꯝꯗ ꯑꯦꯅꯤ ꯇꯣꯄꯤꯛ ꯄꯨꯊꯣꯔꯛꯑ ꯁꯥꯟꯅꯕꯁꯨ ꯌꯥꯅꯤ ꯍꯧꯖꯤꯛ ꯑꯩ ꯀꯩꯅꯣ ꯐꯨꯡꯒꯥ ꯃꯃꯥꯡ ꯂꯦꯞꯇꯔꯤ ꯅꯣꯏ ꯐꯨꯡꯒꯥ ꯂꯩꯕ꯭ꯔꯥ ꯍꯪꯕ ꯌꯥꯏ ꯅꯪ ꯂꯩꯕ꯭ꯔꯥ ꯍꯧꯖꯤꯛ ꯑ ꯊꯣꯡꯒꯥꯗ ꯆꯥꯛ ꯊꯣꯡꯉꯄꯒꯤ ꯁꯤꯡꯗ ꯊꯣꯡꯉꯕꯒꯤ ꯃꯍꯥꯎ ꯊꯥꯏꯅꯩꯒꯤ ꯅꯠꯇ꯭ꯔꯥ ꯑꯗꯨꯒ ꯃꯇꯝꯗꯨꯗ ꯃꯈꯥꯗꯨꯗ ꯎꯠꯇꯨꯗ ꯎꯠꯀꯤ ꯃꯈ ꯃꯈꯥꯗꯨꯗ ꯑꯃꯨꯛ ꯑꯥꯂꯨ ꯉꯥꯜꯂꯒ ꯑꯃꯨꯛ ꯆꯥꯛꯇꯩ ꯃꯇꯝꯗꯣ ꯑꯗꯨꯒꯗꯤ ꯋꯥꯔꯤꯒ ꯃ ꯃꯈꯥꯟ ꯃꯈꯅ ꯂ ꯐ ꯊꯣꯛꯣꯛꯎ ꯌꯥꯎꯅꯤꯗ
ꯃꯥꯅꯦ ꯃꯥꯅꯦ ꯀꯩꯅꯣꯒ ꯑꯗꯨꯝ ꯍꯥꯞꯆꯤꯜꯂꯛ ꯆꯔꯦ ꯆꯥꯛ ꯆꯐꯨꯗ ꯊꯥꯏꯅ ꯆꯥꯛ ꯊꯧꯤ ꯁꯥꯟꯅꯔꯛꯄꯒꯤ ꯃꯇꯥꯡ ꯑꯗꯣ ꯑꯗꯤ ꯇ ꯍꯥꯁꯦ ꯃꯗꯤꯦ
ꯑꯗꯨꯗꯒꯤ ꯃꯇꯝꯗꯨꯗꯗꯤ ꯂꯣꯡꯗꯣ ꯌꯦꯟ ꯂꯣꯡꯗꯣꯛꯑꯦ ꯀꯩꯅꯣꯗꯗꯤ ꯃꯩ ꯂꯥꯛꯄꯁ ꯁꯣꯝ ꯁꯥꯏꯠ ꯑꯃ ꯂꯥꯛꯄ ꯁꯥꯏꯠ ꯑꯃ ꯂꯥꯛꯇꯕꯤ ꯑꯗꯨ ꯃꯊꯪ ꯅꯨꯃꯤꯠꯇꯅ ꯑꯩꯈꯣꯏ ꯑꯃꯨꯛ ꯂꯥꯛꯑꯒ ꯁꯣꯝꯅꯀꯃꯨꯛ ꯂꯥꯛꯇꯕꯤ ꯑꯥ ꯑꯗꯨꯃꯥꯏꯅ ꯇꯧꯔꯒ ꯑꯦꯛꯥꯝꯅꯤꯅ ꯊꯥꯗꯗꯤ ꯌꯥꯗꯦ ꯑꯃꯨꯛ ꯆꯦꯟ ꯊꯥꯎꯧꯕꯒ ꯁꯤ ꯊꯥꯜꯂꯒ ꯍꯦꯛꯇ ꯉꯝꯅꯕ ꯍꯣꯠꯅꯔꯛꯄꯗꯣ
ꯀꯩꯅꯣꯒꯤ ꯃꯇꯥꯡꯗꯣ ꯑ ꯈꯪꯉꯤ ꯈꯪꯉꯦ ꯕ꯭ꯔꯣ ꯀꯩꯅꯣꯒꯤ ꯀꯗꯗꯣ ꯅ ꯀꯦꯗꯒꯦ ꯊꯒ ꯂꯥꯛꯀꯣ ꯄꯥꯎ ꯀꯗꯣ
ꯍꯣꯏ ꯅꯨꯡꯉꯥꯏꯕꯅꯤ ꯅꯨꯡꯁꯤꯕꯅꯤ ꯃꯇꯝꯗ ꯑꯗꯨꯒ ꯍꯣꯜ ꯍꯣꯜ ꯁꯤꯅ ꯃꯥꯥꯁꯨ ꯀꯥꯟꯅ ꯌꯥꯝ ꯌꯦꯡꯅꯗ꯭ꯔꯦꯗꯅ ꯃꯅꯤꯄꯨꯔ ꯁꯤꯅꯦꯃꯥꯁꯦ ꯍꯣꯜꯗꯒ ꯆꯠꯇ꯭ꯔꯒ
ꯎꯝ ꯃꯁꯤ ꯕ꯭ꯔꯣꯛ ꯍꯥꯏ ꯈꯪꯗꯦ ꯑꯩꯈꯣꯏꯒꯤ ꯁꯤꯃꯥꯁꯤꯅ ꯁꯤ ꯑꯣꯏꯔꯝꯕꯗꯧꯁꯨ ꯃꯥꯜꯂꯦ ꯍꯥꯏꯗꯤ ꯁꯤ ꯃꯥꯗ ꯃꯤ ꯌꯦꯡꯅꯤꯡꯅꯕ ꯄꯨꯊꯣꯛꯄꯁꯨ ꯋꯥꯠ ꯄ ꯃꯥꯜꯂꯦꯀꯣ ꯍꯥꯏꯗꯤ
ꯃꯥꯥꯟꯅꯦ ꯍꯧꯖꯤꯛꯀꯥꯟꯗꯤ ꯁꯤꯅꯦꯃꯥꯁꯦ ꯍꯥꯏꯗꯤ ꯐꯝꯃꯤꯟꯅꯒ ꯌꯦꯡꯃꯤꯟꯅꯕ ꯌꯥꯕ ꯈꯣꯠꯄꯁꯨ ꯂꯩ ꯂꯩꯇ꯭ꯔꯦ
ꯃꯥꯅꯤ ꯑꯗꯣ ꯑꯩꯈꯣꯏ ꯃꯅꯤꯄꯨꯔꯒꯤ ꯁꯤꯃꯥꯁꯦ ꯀꯩꯅꯣꯁꯨ ꯇꯧꯤꯗꯕ꯭ꯔꯣ ꯍꯥꯏꯗꯤ ꯀꯩ ꯍꯥꯏꯅꯤ ꯑꯅꯝꯕꯅ ꯂꯞꯒꯨꯝꯕ ꯐꯦꯃꯤꯂꯤ ꯑꯦꯐꯤꯌꯔꯁꯀꯨꯝꯕꯅ ꯁꯨꯝ ꯂꯩꯁꯜꯂꯒ ꯂꯩꯕꯗꯣ ꯈꯔ ꯗꯦꯂꯤ ꯇꯤꯝꯗ ꯕꯦ ꯇꯧꯔꯒ ꯁꯤꯃꯥꯁꯦ ꯄꯨꯊꯣꯔꯛꯑꯗꯤ ꯁꯝꯅꯔꯒ ꯍꯧꯖꯤ ꯍꯟꯛꯀꯤ ꯚꯨꯡꯒ ꯍꯥꯏꯕꯗꯨ ꯑꯗꯨꯃꯥꯏꯅ ꯐꯤꯂꯝꯗꯨ ꯀꯨꯝꯕꯒꯗꯤ ꯋꯥꯏꯗꯣ ꯑꯗꯨꯝ ꯃꯤꯅꯁꯨ ꯌꯦꯡꯈꯤꯗꯅ ꯑꯗꯨꯃꯥꯏꯅ ꯑ ꯑꯣꯏꯕ ꯑꯃ ꯆꯉꯕ꯭ꯔꯣ ꯍꯧꯖꯤꯛ ꯑꯩꯈꯣꯏ ꯃꯅꯤꯄꯨꯔꯤ ꯐꯤꯂꯝꯗꯤ ꯂꯩ ꯭ꯔꯦ ꯍꯥꯏꯅ ꯁꯝꯅ ꯍꯥꯏꯔꯒ ꯀꯩꯅꯣꯅꯒ ꯍꯥꯏꯗꯤ ꯐ ꯌꯥꯝ ꯀꯥꯟꯅꯅꯕ ꯑꯣꯏꯔ ꯇꯥꯔꯒꯁꯨ ꯈꯣꯡꯆꯠꯀꯦ ꯍꯥꯏꯕ ꯑꯗꯨꯝꯣ ꯌꯦꯡꯕꯗ ꯑꯗꯨꯝ ꯅꯨꯡꯉꯥꯏꯗꯅ ꯚꯥꯕꯨꯡ ꯃꯤꯠ ꯀꯨꯞꯄ ꯍꯥꯏꯒꯗꯥ ꯃꯤꯠ ꯄꯦꯜꯍꯟꯕ ꯍꯥꯏꯒꯗ꯭ꯔꯥ ꯑꯣꯏꯗꯅ
ꯑꯣꯏ ꯑꯣꯏꯦ ꯃꯥ ꯌꯥꯝ ꯊꯤꯅ ꯑꯔꯤꯕꯁꯤꯡꯁꯤꯅ ꯌꯥꯝ ꯊꯤꯅ ꯑꯥꯔꯠꯀꯤ ꯂꯦꯚꯦꯜꯗ ꯍꯥꯏꯦ ꯍꯥꯏꯇꯥꯔꯦ ꯍꯧꯖꯤꯛꯀꯥꯟꯒꯤ ꯁꯤꯅꯦꯃꯥꯇꯤ ꯑꯥꯔꯠꯀꯤ ꯂꯦꯚꯦꯜꯗꯗꯤ ꯑꯔꯤꯕꯁꯤꯅ ꯌꯥꯝ ꯊꯤꯅ ꯍꯦꯜꯂꯦꯗ
ꯑꯁ ꯆ ꯏꯕꯣ ꯑꯋꯥꯗ ꯕ꯭ꯔꯣ ꯀꯩꯅꯣ ꯌꯦꯡꯕꯗ ꯈꯣꯡꯆꯠ ꯌꯦꯡꯕꯗ ꯕ꯭ꯔꯣ ꯄꯛꯅꯤꯡ ꯄꯥꯏꯗꯕꯕꯨꯥꯎ ꯌꯥꯎꯔꯝꯒꯗꯥ ꯌꯥꯔꯦ
ꯑꯗꯨꯅꯦꯕꯕꯥꯂ ꯀꯥꯒꯐꯤ ꯎ ꯎꯔ ꯎꯗ
ꯇꯣꯂꯤ ꯅꯗ ꯀꯩꯗ ꯅꯣꯛꯏꯪ ꯑꯣꯏꯅꯅꯦꯕ ꯑꯗꯨ ꯃꯥꯒ ꯄꯥꯕ ꯁꯥꯟꯅꯧ ꯀꯥꯏꯅꯒ ꯌꯥꯎꯕꯗꯣ ꯃꯣꯏꯒꯤ ꯀꯥꯡꯕꯨꯅ ꯄꯨꯊꯣꯔꯣꯛꯄ ꯄꯨꯊꯣꯔꯛꯄ ꯐꯤꯂꯝꯒꯤꯩꯦꯛ ꯍꯥꯏꯗꯤ ꯑꯗꯨ ꯈꯔꯗꯤ ꯑꯗꯨꯝꯣꯛꯄꯅꯦ ꯐꯤꯂꯝꯁꯤ ꯄ ꯄꯨꯛ ꯑꯗꯨꯝꯥꯏꯕꯅꯦꯕ ꯃꯣꯏ ꯄ ꯄꯨꯊꯣꯛꯄ ꯐꯤꯂꯝꯦ ꯑꯗꯨꯝ ꯂꯩ ꯂꯤꯇꯤꯁꯨ ꯇꯥꯏꯗꯅ
ꯍꯣꯏ ꯀꯩ ꯍꯥꯏꯅꯤ ꯑꯩꯈꯣꯏ ꯀꯥꯡꯕꯨ ꯑꯃ ꯀꯩ ꯑꯃ ꯅꯨꯡꯇꯤ ꯅꯨꯡꯁꯥꯏꯒꯤ ꯑꯗꯨꯝ ꯂꯩꯕꯤꯅꯕ ꯀꯥꯡꯕꯨꯗꯣ ꯑꯗꯨꯝꯕ ꯃ ꯐꯤꯂꯝꯗ ꯑꯣꯏꯅ ꯎꯠꯄꯩ ꯋꯥꯅꯦꯕ ꯃꯣꯏꯁ ꯃꯣꯏ
ꯃꯥꯅꯦ ꯑꯜ ꯀ ꯀꯩꯅꯣ ꯇꯧꯕꯤ ꯑꯃ ꯌꯥꯎꯕꯗꯣ ꯑꯣꯛ ꯆꯥꯕꯩꯅ ꯀꯩꯅꯣꯝ ꯄꯥꯡꯒꯟ ꯌꯥꯎꯕꯦ ꯍꯥꯞꯆꯤꯜꯂꯝꯕ ꯌꯥꯎꯕꯗꯣ
ꯍ ꯅ ꯅꯅꯥ ꯄꯄꯤ ꯁꯔꯗꯗ ꯌꯥꯔꯔꯦ ꯃꯇꯝꯗꯨꯗꯤ ꯑꯁꯦꯡꯕꯁꯨ ꯎꯠꯄ ꯑꯗꯨ ꯂꯤꯄꯤꯁꯨ ꯎꯠꯄꯄꯣꯝꯃꯦ ꯑꯗꯨꯁꯨ ꯇꯥꯒꯠꯄꯣꯝ ꯃꯤꯁꯤꯡꯁꯨ ꯂꯩ ꯍꯦꯟꯕ ꯃꯤꯗꯁꯨ ꯎꯕ ꯃꯇꯝꯗ ꯑꯦ ꯃꯣꯏ ꯃꯇꯝꯗ ꯁꯨꯥꯏꯅ ꯇꯧꯋꯣ ꯈꯣꯠꯂꯤꯀꯣ ꯈꯪꯕ ꯉꯝꯃꯤꯗꯅ ꯑꯩꯈꯣꯏꯗ ꯑ ꯁ ꯀꯥꯟꯃ ꯁꯥꯥꯟꯗ ꯀ
ꯈꯪꯉꯤꯕ꯭ꯔꯣ ꯃꯣꯏꯒꯤ ꯐꯤꯂꯝꯒꯤ ꯀꯩꯅꯣ ꯀ꯭ꯔꯤꯌꯦꯇꯤꯕꯤꯇꯤ ꯍꯥꯏꯒꯗ꯭ꯔꯥ ꯃꯣꯏꯒꯤ ꯑꯥꯏꯗꯤꯌꯥ ꯀꯩꯅꯣ ꯇꯧꯕꯁꯦ ꯃꯇꯝꯗꯨꯅ ꯌꯥꯝꯅ ꯋꯥꯡꯕꯄꯒꯤ ꯇꯥꯏꯞꯇ ꯍꯦꯜꯂꯦ ꯈꯨꯠꯂꯥꯏ ꯆꯥꯎꯈꯠ ꯆꯠ ꯇꯔꯒꯁꯨ ꯍꯧꯖꯤꯛ ꯑꯃꯨꯛ ꯀ꯭ꯋꯥꯂꯤꯇꯤꯤꯁꯦ ꯌꯥꯎꯗꯦꯕ ꯇꯦꯛꯅꯣꯂꯣꯖꯤ ꯌꯥꯝ ꯋꯥꯡꯉꯒꯁꯨꯀꯣ
ꯃꯥꯅꯦ ꯃꯥꯅꯦ ꯊꯤꯝ ꯊꯤꯝ ꯑꯃ ꯕꯦꯁ ꯐꯖꯅ ꯇꯧꯔꯒ ꯇꯧꯍꯟꯕ ꯑꯗꯒꯤ ꯃꯤꯗ ꯃꯤꯗ ꯀꯃꯥꯏꯅ ꯎꯁꯟꯁꯦ ꯄ꯭ꯔꯖꯥꯗꯕꯨ ꯀꯨꯁꯤꯅ ꯆꯥꯛꯁꯤꯟꯕꯣ ꯍꯥꯏꯁꯦ ꯑ ꯍꯥꯏꯅ ꯀꯅ ꯀꯃꯥꯏꯅ ꯂꯧꯍꯟꯁꯤꯒꯦ ꯃꯣꯏꯒꯤ ꯄꯔꯁꯄꯦꯛꯇꯤꯚꯗ ꯀꯩ ꯑꯣꯏꯍꯟꯒꯅꯤ ꯍꯥꯏꯕꯒꯤ ꯗꯥꯏꯔꯦꯛꯇꯔ ꯑꯗꯨꯗꯒꯤ ꯄ꯭ꯔꯣ ꯁꯥꯔ ꯑꯗꯒꯤ ꯏꯁꯀ꯭ꯔꯤꯞ ꯏꯕꯁꯤꯡꯕꯨ ꯑꯣꯏꯔꯣ ꯀꯩꯅꯣꯗꯨꯅ ꯌꯥꯝ ꯊꯤꯅ ꯑꯍꯟꯁꯤꯡꯁꯦ ꯌꯥꯝ ꯊꯤꯅ ꯍꯥꯏꯗꯤ ꯅꯤꯌꯣꯝ ꯑꯃꯗ ꯌꯥꯝ ꯊꯤꯅ ꯗꯤꯗꯤꯀꯦꯠ ꯇꯧꯁꯦꯕ
ꯃꯥꯅꯦ ꯃꯥꯅꯦ ꯑꯩꯈꯣꯏ ꯂꯨꯝꯕꯁꯨ ꯈꯔ ꯂꯩꯇꯅ ꯃꯣꯏꯒꯤ ꯄ꯭ꯔꯣꯐꯦꯁꯅꯦꯂꯤꯖꯝꯒꯨꯝꯕ ꯑꯗꯨꯝꯕ ꯋꯥꯡꯕꯁꯤ ꯑꯗꯨ ꯃꯇꯝꯗꯨꯒꯤ ꯃꯣꯏꯅ ꯍꯦꯟꯕꯖꯥꯠꯅꯤ
ꯍꯣꯏ ꯗꯤꯁꯤꯄ꯭ꯂꯤꯟ ꯑꯃ ꯀꯩ ꯑꯃꯁꯨ ꯀꯥꯏꯗꯅꯕ ꯃꯣꯏ ꯑꯗꯨꯝ ꯍꯣꯠꯅꯖꯕꯗꯣ
ꯑꯥ ꯍꯥꯏꯗꯤ ꯌꯦ ꯐꯤꯂꯝꯕꯨ ꯊꯣꯔꯛꯄꯗ ꯍꯥꯏꯗꯤ ꯅꯣꯞꯄꯗ ꯀꯩꯁꯨ ꯑꯣꯏꯁꯦ ꯅꯨꯡꯉꯥꯏꯕ ꯅꯨꯡꯉꯥꯏꯇꯕꯗꯨꯅꯝ ꯑꯣꯏꯒ꯭ꯔꯥ ꯑꯗꯨ ꯃꯤꯅ ꯌꯦꯡꯕꯗ ꯅꯨꯡꯉꯥꯏ ꯂꯩꯖꯕ ꯐꯤꯂꯝꯗꯨꯗꯤ ꯑꯗꯨꯝ ꯑꯣꯏꯌꯦꯕ ꯅꯠꯇ꯭ꯔꯥ
ꯋꯥ
ꯃꯊꯪ ꯌꯥꯎꯍꯣꯡꯕ ꯇꯥꯔꯦꯗꯕ꯭ꯔꯣ ꯃꯁꯤ ꯑꯩꯈꯣꯏꯅ ꯍꯥꯏꯔꯨ ꯌꯥꯕꯕꯨꯗꯤ ꯅꯠꯇꯦ
ꯍꯧꯖꯤꯛ ꯍꯧꯖꯤꯛꯁꯨ ꯑꯗꯨꯝ ꯆꯥꯎꯈꯠꯄ ꯌꯥꯏꯗ ꯐꯂꯝꯁꯦ ꯀꯣ ꯍꯥꯏꯗꯤ ꯑꯩꯈꯣꯏꯅ ꯍꯧꯖꯤꯛ ꯑꯁꯨꯝꯅ ꯍꯥꯏꯗꯤ ꯀꯨꯝꯃꯤꯕ ꯑꯦꯛꯇꯔꯁꯤꯡ ꯑꯣꯏꯔꯣ ꯑꯦꯛꯇꯔꯁꯤꯡ ꯑꯣꯏꯔꯣ ꯑꯦ ꯏꯁꯀ꯭ꯔꯤꯞꯇꯣ ꯄꯥꯒꯅꯤ ꯅꯠꯇ꯭ꯔꯥ